ꯑꯧ ꯇꯥꯔꯦ ꯇꯥꯔꯦ ꯆꯥꯏꯁꯤꯡ ꯆꯥꯔꯕꯣ ꯀꯃꯥꯏꯟ ꯇꯧꯔꯒꯦ
ꯑꯁ ꯑꯩꯈꯣꯏꯒꯤꯗꯤ ꯆꯥꯛꯗꯤ ꯈꯤꯇꯪ ꯊꯦꯡꯒꯤꯅꯤ ꯍꯥꯏꯕꯗꯤ ꯍꯧꯖꯤꯛꯇꯤ ꯌꯥꯎꯍꯧꯅꯕꯗ ꯉꯥꯏꯔꯤꯑꯕ ꯑꯩꯗꯤꯀꯣ ꯌꯥꯍꯧꯕꯒ ꯍꯧꯖꯤꯛ ꯕ꯭ꯔꯦꯛꯐꯥꯁ ꯆꯥꯔꯅꯤ ꯑꯗꯨꯒ ꯆꯥꯛꯇꯤ ꯍꯣꯔꯦꯟ ꯃꯥꯄꯟ ꯈꯔ ꯍꯦꯟ ꯑꯗꯨꯋꯥꯏꯗ ꯑꯗꯨꯃꯥꯏꯅ ꯆꯥꯗꯣꯏꯅꯦ ꯑꯗꯣ ꯅꯣꯏꯒꯤꯗꯤ ꯀꯩ ꯌꯦꯟꯖꯥꯡ ꯊꯣꯡꯉꯒꯦ ꯉꯁꯤ ꯆꯥꯛ ꯆꯥꯅꯕ ꯆꯥꯔꯕꯣ ꯅꯣꯏꯗꯤ ꯈꯔꯗꯤ ꯉꯟꯒꯟꯕꯅꯦ ꯀꯃꯥꯏ ꯇꯧꯔꯒꯦ
ꯑꯣ ꯆꯥꯛꯄꯨꯗꯤ ꯊꯣꯡꯗ꯭ꯔꯦ ꯑꯩ ꯃꯇꯝ ꯂꯩꯔ ꯊꯣꯡꯉꯒꯦ ꯇꯧꯕꯅꯦꯕꯀꯣ ꯑꯩꯈꯣꯏ ꯃꯥꯗꯣ ꯉꯁꯤꯒꯤ ꯑꯩꯈꯣꯏꯒꯤ ꯅꯨ ꯅꯣꯡ ꯇꯥꯕꯗꯤ ꯑꯩꯈꯣꯏ ꯅꯥꯀꯟꯒꯤꯁꯦ ꯍꯦꯛꯇ ꯏꯆꯪ ꯊꯣꯛꯂꯒ ꯅꯥꯟꯒꯦ ꯇꯧꯋꯦꯕꯀꯣ ꯑꯗꯤ ꯏꯁꯤꯡ ꯍꯣꯜꯂ ꯀꯟꯅ ꯁꯦꯡꯉꯦ ꯃꯥ ꯁꯦꯡꯕꯅꯤꯅ ꯑꯗꯨꯝ ꯃꯥ ꯑꯃꯨꯛ ꯉꯥꯏꯔꯗꯤ ꯃꯥ ꯑꯃꯨꯛ ꯏꯔꯨꯖꯅꯤ ꯑꯃꯨꯛ ꯊꯣꯡꯉꯅꯤ ꯑꯗꯨꯃꯥꯏꯅ ꯇꯧꯔꯅꯦꯕꯀꯣ ꯑꯗꯣ ꯉꯁꯤꯗꯤ ꯑꯃꯨꯛ ꯑꯩꯈꯣꯏꯗꯤ ꯉꯥ ꯆꯥꯗꯕ ꯅꯨꯃꯤꯠ ꯇꯥꯏꯌꯦꯕꯀꯣ ꯉꯥ ꯆꯥꯗꯕ ꯅꯨꯃꯤꯠ ꯇꯥꯕꯅꯤꯅ ꯀꯩ ꯏꯟꯁꯥꯡ ꯊꯣꯡꯅ ꯗꯤ ꯈꯪꯗ꯭ꯔꯦ ꯍꯋꯥꯏ ꯀꯥꯡꯇꯛꯇꯤꯗꯤ ꯂꯩꯌꯦꯕꯀꯣ ꯑꯗꯣ ꯑꯩꯈꯣꯏ ꯃꯥꯗꯪ ꯊꯣꯡꯗꯧ ꯃꯥꯜꯂꯦ ꯑꯩꯈꯣꯏꯗꯤ ꯉꯔꯥꯡ ꯏꯟꯁꯥꯡ ꯉꯧꯕꯗꯣ ꯀꯩꯁꯨ ꯌꯥꯝ ꯆꯥꯗ꯭ꯔꯦꯕꯀꯣ ꯑꯗꯨ ꯈꯔ ꯂꯩꯔꯤ ꯑꯗꯨꯗꯨ ꯇꯧꯔꯒ ꯆꯥꯔꯒ ꯑꯗꯨꯝ ꯇꯣꯛꯇꯧ ꯃꯥꯜꯂꯦ ꯑꯩꯈꯣꯏ ꯃꯥꯒꯤ ꯀꯩꯅꯣ ꯅꯥꯟꯕ꯭ꯔꯥ ꯊꯣꯡꯕ꯭ꯔꯥ ꯃꯦꯠꯄ꯭ꯔꯥ ꯃꯇꯧꯔꯒ ꯑꯗꯨꯝ ꯆꯥꯗꯧ ꯃꯥꯜꯂꯦ ꯊꯧꯑꯣꯏꯅ ꯏꯟꯁꯥꯡ ꯑꯥ
ꯑꯗꯨꯝ ꯍꯥꯏꯔꯛꯑꯣ ꯊꯑꯣꯏꯅ ꯏꯟꯖꯥꯡꯗꯣ
ꯊꯑꯣꯏꯅ ꯃꯊꯦꯜ ꯑꯃ ꯊꯣꯡꯕꯗꯣ ꯑꯗꯨꯗꯤ ꯉꯁꯤꯗꯤ ꯊꯣꯡꯉꯔꯣꯏꯕ
ꯑꯣ ꯍꯣꯏ ꯑꯗꯨꯕꯨꯗꯤ ꯅꯣꯏ ꯆꯥꯅꯕ ꯃꯤꯗꯣ ꯂꯩꯇ꯭ꯔꯕꯨꯗꯤꯀꯣ ꯊꯣꯡꯗ꯭ꯔꯁꯨ ꯌꯥꯔꯦ ꯅꯣꯏꯒꯤ ꯀꯩꯅꯣ ꯌꯦꯟꯁꯥꯡ ꯂꯩꯍꯧꯔꯦ ꯍꯥꯏꯔꯒꯗꯤ ꯍꯥꯏꯗꯤ ꯅꯣꯏ ꯃꯥꯒꯤ ꯀꯩꯅꯣꯝꯃ ꯊꯣꯡꯕꯤꯔ ꯌꯥꯔꯦꯗꯅꯀꯣ ꯆꯥꯗꯗ ꯀꯩꯁꯨ ꯆꯥꯔꯔꯣꯏ ꯑꯣꯏꯕ ꯑꯍꯥꯎꯕ ꯑꯃꯒ ꯀꯩꯅꯣꯒ ꯊꯣꯡꯕꯗꯨꯗꯤ ꯑꯍꯥꯎꯕꯣ ꯑꯗꯨꯝ ꯆꯥꯅꯤꯡꯒꯅꯦꯕ ꯑꯗꯨ ꯍꯥꯏꯔꯒ ꯉꯁꯥꯏꯒꯤ ꯑꯍꯥꯎꯕ ꯑ ꯑꯩꯅ ꯑꯃ ꯑꯅꯤ ꯆꯥꯔꯛꯄꯗꯣ ꯍꯣꯏ ꯌꯥꯝ ꯍꯥꯎꯋꯦ ꯅꯣꯏ ꯏꯆꯤꯟꯜ ꯏꯅꯥꯎꯁꯦ ꯑꯗꯨꯝ ꯊꯣꯡꯕ ꯊꯥꯛꯄꯁꯦ ꯍꯥꯏꯕꯗꯤ ꯑꯃ ꯍꯩꯈ꯭ꯔꯦ ꯑꯃꯗꯤ ꯍꯩꯔꯝꯗꯧꯒ ꯃꯥꯟꯗꯕꯗꯣꯀꯣ ꯍꯥꯏꯕꯗꯤ ꯁꯨꯝ ꯑꯃ ꯂꯩꯃꯤꯟꯅꯕꯗ ꯑꯃꯅ ꯍꯩꯔꯗꯤ ꯑꯃꯗ ꯑꯗꯨꯝ ꯊꯣꯡꯉꯝꯗꯧꯒ ꯃꯥꯜꯂꯣꯏꯗꯕꯗꯣꯀꯣ ꯑꯗꯨꯒ ꯌꯥꯝ ꯍꯩꯌꯦꯦ ꯌꯥꯝ ꯍꯩꯕ ꯃꯥꯜꯂꯦ ꯃꯥꯁꯨ ꯌꯥꯝ ꯍꯥꯎꯋꯦꯕ ꯑꯩꯈꯣꯏ ꯌꯦꯟꯖꯥꯡꯗꯣ ꯀꯪꯂꯞꯅꯒ ꯇꯧꯔꯒ ꯈꯪꯗꯦ ꯁꯨꯝ ꯑꯥ ꯅꯍꯥꯟꯈꯩ ꯆꯥꯕ ꯃꯍꯥꯎꯗꯒꯤꯁꯨ ꯈꯔ ꯇꯣꯡꯉꯥꯜꯂꯒ ꯀꯩ ꯍꯥꯏꯅꯤ ꯑꯌꯨꯛꯇ ꯆꯥꯕꯤꯔꯛꯁꯨ ꯈꯪꯗꯦꯀꯣ ꯑꯩ ꯑꯩꯗꯤ ꯑꯗꯨꯝ ꯑꯌꯨꯛꯇ ꯊꯝꯃꯒ ꯆꯥꯕꯁꯦ ꯑꯗꯨꯝꯁꯨ ꯄꯥꯝꯖꯩꯌꯦꯕꯀꯣ ꯑꯗꯣ ꯌꯥꯝ ꯍꯥꯎ ꯂꯩꯔꯝꯃꯦ ꯑꯗꯣ ꯌꯥꯝ ꯍꯩꯌꯦ ꯍꯥꯏꯔꯛꯑꯣ ꯑꯗꯨ ꯅꯅꯥꯎꯄꯥꯗꯣ ꯑꯩꯅ ꯌꯥꯝ ꯍꯩꯌꯦ ꯌꯥꯝ ꯍꯥꯎꯋꯦ ꯍꯥꯏꯌꯦꯅ ꯍꯥꯏꯌꯣ
ꯑꯣ ꯑꯧ ꯍꯥꯏꯒꯦ ꯑꯗꯨ ꯃꯥ ꯑꯗꯨꯝ ꯀꯩꯅꯣꯅꯤ ꯊꯣꯡꯕꯅꯦ ꯍꯥꯏꯗꯤ ꯆꯝꯊꯣꯡ ꯊꯣꯡꯕ ꯀꯩꯗꯧꯕ ꯑꯗꯨꯝ ꯍꯩꯕꯅꯦꯕꯀꯣ ꯃꯥꯅ ꯍꯩꯇꯕꯗꯤ ꯏꯔꯣꯟꯕ ꯍꯥꯏꯕꯗꯤ ꯃꯥꯅ ꯆꯪꯗꯕꯒꯤ ꯇꯧꯗꯕꯒꯤꯀꯣ ꯑꯗꯨ ꯅꯠꯇꯕ ꯑꯇꯣꯞꯄ ꯁꯥ ꯉꯥ ꯊꯣꯡꯕ ꯀꯥꯟꯗꯤ ꯌꯥꯝ ꯍꯩꯕꯅꯦ ꯑꯗꯒꯤ ꯈ꯭ꯋꯥꯏ ꯍꯩꯅ ꯃꯥꯜꯂꯣꯏꯗ꯭ꯔꯤꯁꯦ ꯑꯩꯈꯣꯏ ꯃꯃꯥꯡꯒꯤ ꯑꯕꯨꯡꯉꯣ ꯑꯃ ꯂꯩꯕꯗꯣ ꯃꯥꯗꯤ ꯌꯥꯝ ꯃꯥꯟꯗꯕꯅꯦꯕꯀꯣ ꯆꯥꯛꯀ ꯁꯨꯡꯅꯨꯡ ꯊꯣꯡꯗꯧ ꯃꯥꯟꯗꯕꯅꯦꯕ ꯃꯥꯅ ꯊꯣꯡꯕ ꯁꯥ ꯉꯥꯁꯦ ꯌꯥꯝ ꯍꯥꯎꯕꯅꯦ ꯑꯗꯒꯤ ꯑꯣꯛꯇꯪ ꯊꯣꯡꯉꯁꯨ ꯈꯪꯗꯦ ꯑꯗꯨꯃꯥꯏꯅ ꯊꯣꯡꯕ ꯍꯩꯕꯅꯤ ꯀꯩꯅꯣꯒꯤ ꯍꯥꯏꯗꯤ ꯌꯥꯝ ꯀꯩꯅꯣ ꯇꯧꯍꯟꯗꯕꯤ ꯀꯜꯍꯟꯕꯤ ꯊꯣꯠꯂꯟꯕꯤ ꯃꯆꯨ ꯌꯥꯎꯕꯤ ꯌꯥꯎꯗꯕꯤ ꯑꯗꯒꯤ ꯃꯥꯏꯗꯤ ꯀꯪꯍꯟꯅꯉꯥꯏ ꯍꯥꯏꯗꯤ ꯐ꯭ꯔꯥꯏ ꯀꯩꯀꯩ ꯇꯧꯅꯉꯥꯏ ꯀꯩꯅꯣ ꯂꯩꯗꯅ ꯃꯣꯏꯒꯤ ꯃꯦꯆꯤꯟ ꯀꯩꯀꯩ ꯂꯩꯕꯗꯣ ꯇꯧꯔ ꯃꯈꯟ ꯃꯈꯟꯒ ꯁꯦꯝꯕ ꯑꯗꯒꯤ ꯃꯣꯃꯣ ꯁꯦꯝꯕ ꯃꯌꯥꯝ ꯍꯩꯕꯅꯦ ꯃꯥꯁꯦ ꯁꯨꯃꯥꯟ ꯃꯥꯟꯗꯕ ꯊꯕꯛ ꯀ ꯑꯃꯇ ꯇꯧꯔꯝꯗꯧ ꯃꯥꯟꯗꯕ
ꯍꯣꯏ ꯑꯗꯨꯕꯨꯗꯤ ꯈꯪꯗꯦ ꯑꯗꯨꯝ ꯅꯣꯏ ꯏꯆꯤꯟꯜ ꯏꯅꯥꯎꯁꯦ ꯄꯨꯜꯂꯞ ꯊꯣꯡꯕ ꯊꯥꯛꯄ ꯍꯩ ꯑꯗꯒꯤ ꯑ ꯏꯁꯩ ꯗꯔꯃ ꯂꯣꯏꯅ ꯍꯩ ꯍꯥꯏꯕꯗꯤ ꯏꯁꯩ ꯁꯛꯄꯅꯤ ꯈꯪꯗꯦ ꯖꯒꯣꯏ ꯇꯧꯕꯅꯤ ꯈꯪꯗꯦ ꯑꯗꯨꯝ ꯗ꯭ꯔꯃꯥ ꯀꯩꯀ ꯂꯤꯂ ꯇꯧꯕꯅꯤ ꯈꯪꯗꯦ ꯑꯗꯨꯝ ꯂꯣꯏꯅ ꯍꯩ ꯍꯥꯏ ꯍꯥꯏꯔꯞ ꯍꯥꯏꯔꯞ ꯂꯣꯏ ꯃꯟꯅꯕꯗꯨꯀꯣ ꯑꯗꯣ ꯍꯣꯏ ꯌꯥꯝ ꯀꯟꯅꯕꯨꯗꯤ ꯈꯟꯖꯤꯜꯂꯨꯗꯦ ꯃꯥꯁꯦ ꯑꯗꯨ ꯑꯣꯏꯔꯒꯁꯨ ꯍꯣꯏ ꯆꯥꯕꯒꯤ ꯃꯇꯥꯡꯗꯕꯨꯗꯤ ꯋꯥꯔꯤ ꯇꯧꯕꯗ ꯌꯥꯝ ꯈꯪ ꯈꯪꯅꯗꯤ ꯉꯥꯡꯊꯣꯂꯛꯑꯦ ꯑꯗꯨꯝ ꯑꯗꯨꯃꯥꯏꯅ ꯌꯥꯝ ꯈꯪꯅ ꯉꯥꯡꯕꯁꯦ ꯑꯗꯨꯝ ꯍꯩꯗꯤ ꯍꯩ ꯀꯦꯟꯕꯅꯦꯕꯀꯣ ꯑꯩ ꯊꯣꯏꯅꯕꯨꯗꯤ ꯈꯟꯖꯤꯜꯂꯨꯗꯦꯕꯀꯣ ꯊꯕꯛ ꯇꯧꯔꯝꯗ꯭ꯔꯥ ꯇꯧꯔꯝꯃꯣꯏꯗ꯭ꯔꯥ ꯑꯗꯨ ꯑꯗꯥꯕꯨꯗꯤ ꯑꯗꯨꯒ ꯗꯨꯝ ꯆꯥꯕ ꯊꯛꯄꯒꯤꯗꯤ ꯂꯣꯏꯅ ꯈꯪꯕꯗꯣ ꯑꯦ ꯁꯥ ꯑꯃ ꯍꯥꯏꯔꯛꯄꯗ ꯑꯁ ꯑꯗꯨꯗꯤ ꯁꯨꯃꯥꯏꯅ ꯇꯧꯔ ꯆꯥ ꯍꯦꯟꯅ ꯍꯥꯎꯕꯅꯤ ꯑꯗ ꯑꯗꯨꯗꯤ ꯁꯤ ꯍꯥꯞꯆꯤꯜꯂꯒꯅ ꯍꯦꯟꯅ ꯍꯥꯎꯕꯅꯦ ꯑꯗꯨꯗꯤ ꯈꯤꯇꯪ ꯃꯨꯜ ꯃꯨꯜꯍꯟꯗꯕꯅ ꯍꯥꯎꯕꯅꯤ ꯂꯩꯗꯅ ꯑꯗꯨꯃꯥꯏꯅꯗꯤ ꯌꯥꯝ ꯍꯥꯏꯕꯅꯦ ꯃꯥꯗꯣ ꯑꯗꯨꯝ ꯊꯦꯡꯅꯔꯁꯨ ꯑꯗꯨꯝ ꯋꯥꯔꯤ ꯇꯧꯕꯗꯀꯣ ꯑꯗꯨꯅ ꯆꯥꯕ ꯊꯛꯄꯒꯤꯗꯤ ꯑꯗꯨꯝ ꯈꯪꯉꯝꯗꯧꯗꯤ ꯃꯥꯟꯕ ꯍꯥꯏꯇꯥꯔꯦ ꯊꯣꯡꯕ ꯊꯥꯛꯄꯗꯨꯗꯤ ꯍꯥꯏꯗꯤ ꯊꯣꯡꯉꯝꯗꯤ ꯊꯣꯡꯉꯝꯃꯒꯗꯤ ꯊꯣꯏꯅ ꯀꯩꯁꯨ ꯈꯟꯖꯤꯜꯂꯨꯗ꯭ꯔꯦꯕꯀꯣ ꯑꯩꯗꯣ ꯑꯗꯨꯝ ꯑꯗꯨꯒ ꯑꯗꯨꯃꯥꯏ ꯇꯧꯋꯤ ꯍꯣꯏ ꯑꯗꯨ ꯍꯣꯏ ꯃꯁꯥꯒꯤ ꯑꯗꯨꯝ ꯍ ꯅꯣꯏ ꯏꯃꯨꯡꯒꯤ ꯑꯣꯏꯅꯁꯨ ꯈꯔ ꯍꯩꯖꯕ ꯍꯥꯏꯗꯨ ꯑꯣꯏꯕꯅꯤꯗ ꯑꯗꯨꯗꯨꯅꯦ ꯅꯣꯏ ꯅꯨꯄꯥ ꯃꯈꯩꯗꯤ ꯂꯣꯏꯅ ꯍꯩꯔꯕꯅꯤꯅ ꯅꯨꯄꯤ ꯃꯈꯩꯁꯦ ꯀꯃꯥꯏꯅ ꯇꯧꯒꯦ ꯈꯔ ꯈꯔ ꯋꯥꯠꯄ꯭ꯔꯥ ꯅꯨꯄꯥ ꯍꯩꯕꯁꯦ ꯅꯨꯄꯤꯗꯤ ꯈꯔꯗꯤ ꯋꯥ ꯋꯥꯀꯟꯕꯅꯦꯕꯀꯣ ꯑꯗꯣ ꯀꯃꯥꯏꯅ ꯇꯧꯒꯦ ꯅꯣꯏ ꯏꯃꯨꯡꯒꯤ ꯃꯧꯁꯤꯡꯗꯨꯕ ꯍꯩꯕ꯭ꯔꯥ ꯂꯣꯏꯅ
ꯑꯩꯈꯣꯏ ꯃꯥ ꯃꯥ ꯍꯩꯇ꯭ꯔꯦ ꯁꯨꯡꯍꯩ ꯍꯩꯇꯦ ꯑꯩꯈꯣꯏ ꯃꯥꯁꯦ ꯆꯥꯛ ꯏꯟꯁꯥꯡ ꯊꯣꯡꯕꯁꯤꯅ ꯒ꯭ꯌꯥꯟ ꯇꯥꯗ꯭ꯔꯦ ꯃꯥꯅ ꯊꯣꯡꯕꯁꯦ ꯀꯩꯅꯣ ꯈꯪꯗꯦ ꯍꯣꯏ ꯃꯥꯅ ꯌꯥꯝ ꯃꯥꯅ ꯊꯣꯡꯕ ꯍꯥꯎꯕ ꯍꯥꯏꯇꯥꯥꯔꯗꯤ ꯍꯋꯥꯏ ꯊꯣꯡꯕꯁꯤꯃ ꯑꯗꯨꯝ ꯍꯥꯎꯋꯦꯕꯀꯣ ꯀꯦꯝ ꯊꯥꯛꯇꯁꯨꯨ ꯊꯣꯡꯕ ꯍꯥꯎꯌꯦ ꯍꯋꯥꯏ ꯊꯣꯡꯕ ꯌꯥꯝ ꯍꯥꯎꯋꯦ ꯑꯗꯩ ꯏꯔꯣꯟꯕꯁꯨ ꯃꯌꯥꯝ ꯍꯥꯎꯋꯦ ꯏꯔꯣꯟꯕ ꯍꯥꯏꯁꯦ ꯑꯃꯨꯃꯨꯛꯁꯨ ꯍꯥꯎꯇꯕ ꯌꯥꯎꯋꯦ ꯑꯗꯨꯇꯥꯔꯁꯨ ꯃꯥꯗꯤ ꯌꯥꯝꯗ꯭ꯔꯁꯨꯀꯣ ꯑꯗꯨꯝ ꯃꯍꯤ ꯌꯥꯝ ꯍꯥꯞꯆꯤꯜꯂꯁꯨ ꯑꯗꯨꯝ ꯍꯥꯎꯕꯗꯣ ꯑꯗꯨꯃꯥꯏꯅ ꯇꯧꯋꯦ ꯑꯗꯣ ꯃꯌꯥꯝꯒ ꯃꯌꯥꯝꯒꯤ ꯆꯥꯅꯕꯒ ꯊꯣꯡꯉꯗꯤ ꯊꯣꯡꯗꯦ ꯀꯩꯅꯣ ꯍꯥꯏꯕ ꯃꯇꯝꯗ ꯃꯥꯅ ꯊꯣꯡꯕꯗꯣ ꯍꯥꯎꯋꯦ ꯍꯥꯎꯇꯦ ꯍꯥꯏꯒꯅꯤ ꯈꯟꯕꯒꯤꯀꯣ ꯑꯗꯨ ꯃꯥꯒꯤꯗꯤ ꯑꯃꯨꯛ ꯃꯅꯥ ꯃꯁꯤꯡꯁꯦ ꯌꯥꯝ ꯆꯥꯕ ꯍꯥꯏꯇꯥꯔꯦ ꯇꯨꯅꯤꯟꯈꯣꯛꯁꯦ ꯁꯣꯏꯔꯣꯏꯕ ꯃꯅꯥ ꯑꯄꯥꯛ ꯑꯄꯥꯛꯄꯁꯦ ꯑꯗꯨꯝ ꯍꯥꯞꯆꯤꯟꯒꯅꯤꯕ ꯑꯗꯒꯤ ꯃꯌꯥꯡ ꯇꯣꯟ ꯇꯧꯔꯦꯅ ꯁꯣꯏꯔꯣꯏꯕ ꯑꯗꯨꯝ ꯑꯄꯥꯛ ꯑꯄꯥꯛ ꯑꯗꯨꯝ ꯍꯥꯞꯆꯤꯟꯗꯣꯏꯅꯦꯕ ꯑꯗꯒꯤ ꯃꯔꯣꯏ ꯑꯩꯈꯣꯏꯒꯤ ꯆꯤꯅꯤꯟ ꯇꯤꯜꯍꯧ ꯍꯥꯏꯇꯥꯔꯦ ꯑꯗꯨꯒꯨꯝꯕꯁꯨꯀꯣ ꯊꯠꯂ ꯊꯠꯂꯒꯅꯦꯕ ꯍꯥꯞꯇꯣꯏꯁꯦ ꯊꯑꯣꯏꯅ ꯑꯗꯩ ꯇꯤꯜꯍꯧ ꯃꯆꯥ ꯃꯆꯥ ꯑꯩꯈꯣꯏꯒꯤ ꯂꯩꯗꯅꯀꯣ ꯃꯔꯨ ꯆꯥꯎꯗꯕꯤ ꯀꯥꯁꯦ ꯀꯩꯝꯇ ꯊꯑꯣꯏꯅ ꯁꯨꯔꯣꯏꯕ ꯃꯥ ꯃꯈꯨꯠꯅ ꯈꯪꯗꯦ ꯒꯤꯂꯥꯁꯅ ꯈꯪꯗꯦꯅ ꯅꯃꯈꯥꯏꯔ ꯃꯄꯨꯝ ꯃꯄꯨꯝ ꯑꯣꯏꯅ ꯆꯥꯕ ꯄꯥꯝꯕꯗꯣ ꯑꯗꯨꯃꯥꯏꯅ ꯇꯧꯋꯦꯕꯗꯨ ꯃꯥꯗꯤ ꯀꯥ ꯍꯦꯟꯅ ꯀꯩꯅꯣ ꯇꯧꯗꯦ ꯑꯗꯒꯤ ꯑꯩꯈꯣꯏ ꯀꯥ ꯑꯩꯈꯣꯏꯁꯨ ꯂꯩꯃꯤꯟꯅꯩꯗꯣ ꯃꯥꯁꯨ ꯆꯥꯛ ꯐꯖꯅ ꯊꯣꯡꯉꯦꯕ ꯑꯈꯣꯏꯗꯣꯜꯆꯥꯅ ꯍꯥꯏꯗꯤ ꯑꯣꯀꯣꯟꯒꯤ ꯀꯩꯒꯤ ꯊꯕꯛ ꯇꯧꯕꯒꯤ ꯆꯠꯈ꯭ꯔꯅꯤꯅ ꯌꯦꯟꯒꯤ ꯀꯩꯒꯤ ꯊꯕꯛ ꯇꯧꯕꯒꯤ ꯆꯠꯈ꯭ꯔꯦꯗꯣ ꯃꯥꯅ ꯑꯃꯨꯛ ꯆꯥꯛ ꯊꯣꯡꯉ ꯂꯩꯍꯧꯗꯣꯏꯅꯦꯕ ꯃꯥꯟꯗꯕꯅꯦꯕꯀꯣ ꯑꯗꯨꯃꯥꯏꯅ ꯂꯩꯍꯧꯕꯅꯦ ꯑꯗꯣ ꯑꯩꯈꯣꯏ ꯕꯥꯁꯨ ꯌꯥꯝ ꯍꯩꯌꯦ ꯍꯩꯕ ꯍꯥꯏꯕꯗꯤ ꯁꯣꯛꯇꯤ ꯊꯣꯡꯗꯦꯕ ꯑꯗꯨꯒ ꯑꯃꯨꯛꯃꯨꯛ ꯊꯣꯡꯂꯛꯄ ꯀꯥꯟꯗ ꯌꯥꯝ ꯍꯩꯕꯗꯨ ꯇꯧꯋꯦꯕ ꯃꯣꯏ ꯆꯥꯛ ꯆꯥꯅꯕꯅꯤ ꯈꯪꯗꯦ ꯑꯃ ꯇꯧꯕꯅꯤ ꯈꯪꯗꯦ ꯃꯥꯅ ꯊꯣꯡꯗꯣꯏꯅꯦꯕꯀꯣ ꯑꯗꯒꯤ ꯍꯥꯟꯅꯗꯤ ꯑꯩ ꯀꯩꯁꯨ ꯌꯥꯝꯅ ꯄꯥꯛꯅ ꯍꯥꯏꯗꯤ ꯆꯩꯔꯥꯎꯕꯒꯤ ꯆꯥꯛꯏꯟꯖꯥꯡ ꯊꯣꯡꯕꯁꯦ ꯍꯩꯇ꯭ꯔꯦ ꯍꯩꯇ꯭ꯔꯤ ꯀꯥꯟꯗꯗꯤ ꯀꯣ ꯑꯩꯈꯣꯏꯃꯥꯅ ꯊꯣꯡꯉꯣꯏꯕꯀꯣ ꯑꯩꯈꯣꯏ ꯕꯥꯅ ꯊꯣꯡꯗꯣꯏꯅꯦ ꯎꯇꯤ ꯊꯣꯡꯕ ꯈꯪꯗꯦ ꯑꯃ ꯈꯪꯗꯦ ꯑꯗꯣ ꯍꯧꯖꯤꯛꯀꯥꯟꯗꯤ ꯀꯩꯗꯧꯔꯕꯅꯣ ꯈꯪꯗꯦ ꯁꯨꯛꯊꯣꯡ ꯊꯣꯡꯈꯤꯗ꯭ꯔꯦ ꯍꯥꯟꯅꯗꯤ ꯀꯩ ꯍꯥꯏꯅꯤ ꯑꯩꯈꯣꯏꯒꯤ ꯃꯥꯁꯦ ꯑꯩꯈꯣꯏꯒꯤ ꯆꯦꯛꯀꯣꯟꯗ ꯂꯩꯔꯝꯃꯤꯕ ꯃꯅꯤꯡꯒꯤ ꯑꯩꯈꯣꯏꯒꯤ ꯆꯤꯡ ꯑꯃ ꯂꯩꯕꯗꯨ ꯑꯗꯨꯒꯤ ꯃꯅꯤꯡꯗ ꯆꯦꯛꯀꯣꯟ ꯑꯃ ꯂꯩꯗꯅ ꯑꯗꯨ ꯂꯩꯕ ꯀꯥꯟꯗ ꯃꯥꯅ ꯊꯣꯡꯕ ꯏꯟꯖꯥꯛ ꯏꯟꯖꯥꯡ ꯃꯌꯥꯝꯁꯤ ꯂꯣꯏꯅ ꯊꯣꯡꯗꯣꯏꯅꯦꯕ ꯑꯩꯈꯣꯏ ꯃꯥꯅ ꯆꯠꯂ ꯆꯠꯂ ꯆꯥꯗꯣꯏꯅꯦꯕ ꯈꯪꯕ꯭ꯔꯥ ꯑꯗꯨꯃꯥꯏꯅ ꯂꯩꯃꯤꯟꯅꯕꯗ ꯑꯗꯨꯃꯥꯏꯅ ꯇꯧꯋꯦ
ꯍꯣꯏ ꯑꯗꯨꯕꯨꯗꯤꯅꯦ ꯍꯥꯏꯕꯗꯤ ꯁꯨꯝ ꯊꯣꯡꯕꯗꯣ ꯀꯩ ꯍꯥꯏꯅꯤ ꯅꯣꯏ ꯄꯨꯂꯞ ꯑꯗꯨꯝ ꯊꯣꯡꯅꯔꯛꯑꯕꯅꯤꯅ ꯅꯣꯏ ꯏꯕꯥꯅ ꯍꯧꯖꯤꯛ ꯊꯣꯡꯗ꯭ꯔꯤꯗꯨꯒꯤꯅꯤꯀꯣ ꯑꯩꯅ ꯍꯥꯏꯔꯤꯁꯦ ꯍꯥꯏꯕꯗꯤ ꯅꯣꯏ ꯅꯅꯥꯎ ꯃꯄꯥꯁꯨ ꯍꯩꯔꯦ ꯅꯪꯁꯨ ꯍꯩꯔꯦ ꯑꯗꯒꯤ ꯅꯣꯏ ꯃꯥꯁꯨ ꯑꯗꯨꯝ ꯊꯣꯡꯉꯦ ꯅꯣꯏ ꯃꯌꯥꯝ ꯂꯩꯔꯝꯃꯤꯅ ꯃꯥꯗꯣ ꯍꯧꯖꯤꯛꯇꯤ ꯑꯗꯨꯝ ꯊꯣꯡꯕꯗꯣ ꯑꯦ ꯃꯣꯏ ꯃꯌꯥꯝꯁꯨ ꯍꯩ ꯊꯥꯎ ꯇꯕꯁꯨ ꯅꯠꯇꯕꯨ ꯑꯗꯒꯤ ꯑꯗꯨꯝ ꯅꯣꯏ ꯃꯌꯥꯝꯁꯨ ꯂꯩꯕꯅꯤꯅ ꯑꯗꯩ ꯃꯥ ꯊꯕꯛ ꯁꯨ ꯆꯠꯄꯅꯤꯅ ꯅꯣꯏꯅ ꯑꯗꯨꯝ ꯊꯣꯡꯖꯔꯁꯅꯨ ꯅ ꯑꯗꯨꯃꯥꯏꯅ ꯇꯧꯕ ꯑꯣꯏꯔꯝꯕꯁꯨ ꯌꯥꯏꯑꯕꯀꯣ ꯍꯥꯟꯅꯕꯨꯗꯤ ꯅꯣꯏꯁꯨ ꯑꯗꯨꯝ ꯄꯤꯛꯏꯕꯅꯤꯅ ꯊꯕꯛ ꯏꯪꯈꯥꯡꯗꯣ ꯁꯨꯝ ꯆꯥꯛ ꯑꯣꯏꯅ ꯊꯑꯣꯏꯅ ꯊꯣꯡꯕ ꯈꯣꯠꯄꯗꯣ ꯇꯧ ꯅꯕ ꯃꯥꯅ ꯑꯗꯨꯝ ꯇꯧꯕ ꯈꯣꯠꯄ ꯑꯣꯏꯔꯝꯅꯦꯕꯀꯣ ꯑꯗꯨꯅꯦ ꯅꯣꯏ ꯏꯃꯨꯡꯒꯤ ꯅꯨꯄꯥ ꯃꯈꯩꯁꯦ ꯅꯣꯏ ꯕꯥ ꯅꯣꯏ ꯀꯥ ꯅꯣꯏ ꯑꯩ ꯑꯉꯥꯡꯈꯩꯁꯨ ꯂꯣꯏꯅ ꯍꯩꯌꯦ ꯑꯗꯨꯅꯦ ꯍꯥꯏꯁꯦ ꯑꯩꯅ ꯅꯨꯄꯤ ꯃꯈꯩꯗꯤ ꯈꯔ ꯈꯔ ꯂꯣꯏꯅ ꯋꯥꯠꯂꯝꯗꯧ ꯃꯥꯜꯂꯦꯅ ꯍꯥꯏꯁꯦ ꯑꯗꯨꯒ ꯉꯁꯥꯏꯒꯤ ꯃꯅꯥꯒꯨꯝꯕ ꯌꯥꯝ ꯆꯥꯏ ꯍꯥꯏꯗꯣ ꯑꯗꯣ ꯑꯩꯗꯤ ꯈꯪꯗꯦ ꯃꯤ ꯑꯗꯨꯃꯥꯏꯅ ꯆꯥꯛ ꯆꯥꯕꯗ ꯑꯩꯈꯣꯏꯒꯤ ꯃꯣꯔꯣꯛꯀꯨꯝꯕ ꯃꯦꯠꯄꯗ ꯀꯣꯠꯄꯅꯤ ꯈꯪꯗꯦ ꯆꯥꯃꯦꯠ ꯑꯣꯏꯅ ꯍꯥꯏ ꯍꯥꯏꯇꯥꯥꯔꯦꯀꯣ ꯑꯇꯦꯛꯄꯁꯤ ꯑꯣꯏꯅ ꯑꯗꯨꯃꯥꯏꯅ ꯀꯣꯛꯠꯂꯒ ꯆꯥꯕꯁꯦ ꯑꯩꯗꯤ ꯌꯥꯝꯅ ꯌꯦꯡꯕ ꯅꯨꯉꯥꯏꯑꯦꯕꯀꯣ ꯍꯪꯒꯥꯝ ꯃꯇꯣꯟꯒꯨꯝꯕ ꯊꯦꯛꯄ ꯑꯗꯒꯤ ꯍꯋꯥꯏ ꯃꯇꯣꯟꯒꯨꯝꯕ ꯆꯥꯕ ꯅꯪꯒꯤ ꯇꯨꯅꯤꯡꯈꯣꯛ ꯍꯥꯏꯔꯤꯕ ꯑꯗꯒꯤ ꯍꯋꯥꯏ ꯑꯁꯥꯡꯕꯤ ꯈꯥꯃꯦꯟꯒꯨꯝꯕ ꯈꯪꯗꯦ ꯑꯗꯨꯝ ꯃꯤꯁꯦ ꯑꯗꯨꯃꯥꯏꯅ ꯆꯥꯃꯦꯠ ꯍꯥꯏꯕꯗꯤ ꯁ ꯆꯥꯛ ꯆꯥꯕꯗ ꯁꯥꯏꯠꯇ ꯑꯗꯨꯃꯥꯏꯅ ꯀꯣꯠꯂꯒ ꯆꯥꯕꯁꯦ ꯑꯩ ꯑꯩꯒꯤ ꯑꯣꯏꯅꯗꯤ ꯌꯥꯝ ꯄꯥꯝꯖꯩꯌꯦꯕꯀꯣ ꯑꯗꯨꯒ ꯑꯩꯗꯤ ꯑꯃꯨꯛ ꯃꯅꯝꯅ ꯑꯃꯨꯛ ꯈꯤꯇꯪ ꯍꯩꯅꯒꯟꯗꯕ ꯏꯁꯥꯁꯦ ꯑꯍꯤꯡꯕ ꯃꯅꯝꯁꯦ ꯈꯤꯇꯪ ꯍꯩꯅꯗꯦꯕꯀꯣ ꯑꯗꯨꯒꯤ ꯑꯩꯅ ꯆꯥꯕꯗꯤ ꯉꯝꯗꯕ ꯑꯗꯨ ꯃꯤꯅ ꯆꯥꯕ ꯎꯕꯗꯗꯤ ꯏꯁꯥꯥꯁꯦ ꯌꯥꯝ ꯄꯦꯟꯖꯕꯗꯣꯀꯣ ꯑꯗꯨꯒ ꯃꯍꯥꯎꯗꯣ ꯑꯩꯅ ꯑꯩꯒ ꯊꯪꯅꯕ ꯃꯤꯅ ꯆꯥꯕꯁꯦ ꯌꯦꯡꯕ ꯌꯥꯝ ꯅꯨꯡꯉꯥꯏꯕꯗꯣꯀꯣ ꯑꯗꯨꯒ ꯑꯗꯨꯝ ꯈꯪꯗꯦ ꯑꯩꯅꯗꯤ ꯉꯝꯗ꯭ꯔꯦ ꯆꯥꯕꯗꯣ ꯍꯩꯅꯔꯨꯗ꯭ꯔꯒꯁꯨ ꯃꯤꯅ ꯆꯥꯕꯗꯨꯗꯤ ꯌꯥꯝ ꯄꯥꯝꯖꯕꯗꯣ ꯑꯗꯨꯅ ꯑꯗꯨꯃꯥꯏꯅ ꯆꯥꯒ ꯆꯥꯁꯤ ꯀꯥꯏꯅ ꯇꯧꯕ ꯃꯤ ꯂꯩꯕꯅꯦꯕꯀꯣ ꯆꯥꯛ ꯍꯥꯏꯕꯗꯤ ꯀꯣꯠꯂꯒ ꯆꯥꯕ ꯄꯝ ꯄꯥꯝꯖꯃꯤ ꯑꯗꯣ ꯑꯩꯗꯤ ꯃꯣꯏꯗꯣ ꯌꯥꯝ ꯀꯩ ꯍꯥꯏꯅꯤ ꯍꯦꯟꯅ ꯊꯧꯒꯠꯅꯤꯡꯕꯗꯣ ꯑꯣꯏꯕꯗꯣꯀꯣ ꯑꯗꯨꯒ ꯑꯗꯨꯝ ꯑꯩꯈꯣꯏꯗ ꯀꯣꯠꯅꯕ ꯀꯩꯀꯥ ꯂꯩꯔꯒꯁꯨ ꯄꯨꯊꯣꯛꯑꯒ ꯑꯗꯨꯝ ꯀꯣꯠꯍꯟꯕ ꯑꯗꯨꯃꯥꯏꯅꯒ ꯇꯧꯕꯗꯣ ꯌꯥꯝ ꯄꯥꯝꯖꯩꯑꯕꯀꯣ ꯑꯗꯨ ꯑꯗꯨꯃꯥꯏꯅ ꯀꯣꯠꯄ ꯄꯥꯝꯕ ꯃꯤꯁꯨ ꯑꯗꯨꯝ ꯂꯩꯕꯅꯦꯕ ꯌꯦꯡꯕ ꯌꯥꯝ ꯅꯨꯡꯉꯥꯏꯌꯦ ꯑꯗꯣ ꯐꯁꯨ ꯐꯩꯌꯦ ꯑꯗꯨ ꯑꯗꯨꯃꯥꯏ ꯑꯁꯪ ꯑꯃꯥꯟ ꯐ꯭ꯔꯦꯁ ꯑꯣꯏꯅ ꯀꯣꯠꯂꯒ ꯆꯥꯕꯗꯣ ꯀꯣ ꯑꯩꯁꯨ ꯉꯝꯃꯒꯗꯤ ꯆꯥꯗꯣꯏꯅꯦꯕ ꯑꯩꯗꯤ ꯍꯩꯅꯗꯕ ꯕꯒꯤꯅꯦꯕꯀꯣ ꯑꯗꯨ ꯅꯪꯗꯤ ꯑꯗꯨꯃꯥꯏꯅ ꯆꯠꯃꯤꯟ ꯈꯣꯠꯄ ꯈꯣꯠꯄ ꯇꯧꯕꯗꯣ ꯀꯌꯥ ꯇꯧꯗꯕ꯭ꯔꯣ ꯅꯠꯇ꯭ꯔꯒ ꯑꯦ ꯑꯗꯨꯒ ꯑꯃꯒ ꯅꯤꯡꯁꯤꯡꯉꯛꯑꯦ ꯑꯗꯨꯒꯤ ꯌꯣꯡ ꯃꯥꯟꯕꯤ ꯍꯥꯏꯕꯔꯥ ꯑꯃ ꯂꯩꯕꯅꯦ ꯑꯗꯨꯗꯨꯁꯨ ꯌꯥꯝ ꯀꯣꯠꯅꯕꯅꯦ ꯑꯁ ꯃꯁꯛꯁꯨ ꯌꯥꯝ ꯐꯖꯕꯅꯦ ꯑꯗꯣ ꯅꯪꯗꯤ ꯀꯣꯠꯄꯁꯤ ꯀꯌꯥ ꯄꯥꯝꯗꯕ꯭ꯔꯣ ꯀꯃꯥꯏ ꯇꯧꯒꯦ
ꯑꯧ ꯄꯥꯝꯃꯦ ꯑꯩꯗꯤ ꯑꯃꯦꯠ ꯀꯣꯄꯔꯁꯤꯛ ꯈꯟꯗꯤꯀꯣ ꯎꯃꯣꯔꯣꯛꯁꯤ ꯊꯑꯣꯏꯅꯅꯦ ꯑꯗꯨꯝ ꯑꯩꯅ ꯀꯣꯠꯅꯤꯡꯕ ꯅꯨꯃꯤꯠ ꯂꯩꯇꯥꯥꯔꯗꯤ ꯍꯥꯏꯗꯤ ꯅꯨꯡꯇꯤꯒꯤꯗꯤ ꯍꯥꯏꯗꯤ ꯁꯦꯝꯕ ꯁꯥꯕꯁꯤ ꯇꯜꯂꯤꯗꯅꯀꯣ ꯑꯗꯨꯅ ꯇꯧꯋ ꯀꯣꯠꯇꯦꯕꯀꯣ ꯑꯗꯨꯝ ꯂ ꯂꯩꯕ ꯀꯥꯟꯗ ꯑꯗꯨꯝ ꯊꯑꯣꯏꯅ ꯍꯦꯛ ꯎꯕꯁꯨ ꯇꯟꯕ ꯈꯣꯠꯄ ꯇꯧꯕ ꯀꯣꯠꯄ ꯑꯗꯨꯀꯥꯟꯗꯗꯤ ꯀꯣꯠꯇꯦꯕꯀꯣ ꯑꯩꯅ ꯌꯥꯝ ꯄꯥꯝꯕ ꯍꯥꯏꯁꯦ ꯍꯧꯖꯤꯛꯀꯤ ꯇꯦꯡꯅꯧ ꯃꯟꯕꯤꯁꯤꯃ ꯄꯥꯝꯃꯦ ꯑꯗꯩ ꯑꯩ ꯊꯑꯣꯏꯅ ꯌꯥꯝ ꯆꯥꯅꯤꯡ ꯆꯥꯅꯤꯡ ꯇꯥꯔꯒꯗꯤꯀꯣ ꯑꯩꯈꯣꯏꯒꯤ ꯃꯣꯔꯣꯛꯁꯦ ꯈꯤꯇꯪ ꯃꯍꯤ ꯂꯥꯡꯇꯛ ꯃꯦꯂꯦꯗꯅ ꯍꯥꯏꯗꯤ ꯑꯇꯤꯛꯄ ꯅꯕꯨ ꯃꯦꯠꯄꯅꯤ ꯈꯪꯗꯦ ꯃꯣꯔꯣꯛ ꯑꯣꯏꯕꯅꯤ ꯈꯪꯗꯦ ꯃꯣꯔꯣꯛ ꯑꯀꯥꯡꯕ ꯇꯧꯕꯅꯤ ꯈꯪꯗꯦ ꯈꯤꯇꯪ ꯃꯍꯤ ꯂꯥꯡꯍꯜꯂ ꯃꯦꯇꯂꯦꯗꯅ ꯑꯗꯨꯒ ꯍꯋꯥꯏ ꯃꯪꯒꯜ ꯑꯍꯤꯡꯕꯁꯦ ꯍꯥꯏꯕꯗꯤ ꯀꯩꯝꯇ ꯇꯤꯡꯗꯕꯁꯦ ꯗꯨꯀꯥꯟꯗꯩ ꯂꯩꯔꯛꯄꯁꯦ ꯁꯤꯡꯗ ꯆꯨꯞ ꯆꯨꯞ ꯆꯥꯝꯊꯣꯛꯑꯒ ꯑꯗꯨꯝ ꯍꯥꯏꯗꯤ ꯃꯥꯒꯤ ꯀꯩ ꯀꯩ ꯃꯌꯝꯗꯣ ꯍꯥꯏꯗꯤ ꯐꯠꯇꯕ ꯌꯥꯎꯔꯒꯁꯨ ꯆꯥꯝꯊꯣꯛꯑꯒ ꯇꯧꯔꯒ ꯅꯦ ꯑꯗꯨ ꯑꯍꯤꯡꯕꯁꯤꯅ ꯀꯣꯠꯄ ꯌꯥꯝ ꯄꯥꯝꯃꯦ ꯑꯗꯒꯤ ꯀꯣꯕꯤ ꯀꯣꯠꯇꯧꯔꯦ ꯍꯥꯏꯇꯥꯔꯦꯅꯦ ꯑꯩꯗꯤ ꯀꯣꯠꯄ ꯀꯣꯠꯄ ꯇꯣꯉꯥꯜꯂꯦꯕ ꯃꯣꯔꯣꯛ ꯃꯦꯄꯠꯁꯦ ꯀꯣꯕꯤ ꯀꯣꯠꯅꯤꯡꯉꯦ ꯍꯥꯏꯇꯥꯔꯒꯗꯤ ꯃꯤ ꯊꯑꯣꯏꯅ ꯅꯝꯃ ꯅꯝꯃ ꯀꯣꯠꯄ ꯀꯥꯡꯕꯨ ꯂꯩꯌꯦꯕꯀꯣ ꯀꯣ ꯑꯩ ꯀꯣꯕꯤꯗꯨꯣ ꯀꯣꯠꯇꯧꯔꯦ ꯍꯥꯏꯇꯥꯔꯒꯗꯤ ꯃꯣꯔꯣꯛꯁꯦ ꯈꯤꯇꯪ ꯁꯥꯠꯇꯛ ꯃꯦꯠꯂꯅꯦꯕꯀꯣ ꯑꯗꯨꯒ ꯑꯂꯨꯁꯦ ꯌꯥꯝ ꯍꯥꯞꯄꯦꯕ ꯑꯂꯨꯁꯤꯒ ꯀꯣꯕꯤꯁꯤꯒ ꯍꯥꯏꯗꯤ ꯈꯤꯇꯪ ꯄ꯭ꯔꯣꯄꯣꯔꯁꯟꯗꯣ ꯈꯔꯒ ꯌꯥꯝꯅ ꯀꯣꯠꯂꯒ ꯆꯥꯒ ꯇꯥꯔꯗꯤ ꯑꯗꯨꯝ ꯍꯥꯎꯕꯩ ꯃꯑꯣꯡ ꯇꯧꯕꯗꯣ ꯑꯗꯨꯃꯥꯏꯅ ꯇꯧꯋꯦ ꯍꯥꯏꯗꯤ ꯃꯥꯥꯏ ꯃꯥꯒꯤ ꯀꯣꯠꯄꯒꯤ ꯃꯇꯨꯡꯏꯟꯅ ꯑꯩꯒꯤ ꯍꯥꯏꯗꯤ ꯀꯣꯠꯇꯧꯔꯤꯕ ꯄꯣꯠꯇꯨꯒꯤ ꯃꯇꯨꯡ ꯏꯟꯅꯀꯣ ꯑꯗꯨꯝ ꯑꯩꯒꯤ ꯃꯍꯤ ꯂꯥꯡꯍꯟꯕꯅꯤ ꯀꯪꯍꯟꯕꯅꯤ ꯈꯪꯗꯦ ꯑꯩꯅ ꯍꯥꯞꯅꯤꯡꯕꯗꯨꯒ ꯍꯥꯞꯄꯅꯤ ꯈꯪꯗꯦ ꯑꯗꯨꯃꯥꯏ ꯇꯔꯒ ꯇꯧꯋꯦ ꯇꯧꯋꯦꯕꯀꯣ ꯑꯇꯣꯞꯄ ꯀꯩꯀꯩ ꯑꯩꯅ ꯀꯣꯅꯤꯡꯕ ꯂꯩꯕꯗꯣ ꯑꯗꯨꯝ ꯍꯥꯏꯇꯥꯔꯦ ꯆꯞ ꯃꯥꯟꯅꯩ ꯌꯣꯡꯆꯥꯛꯀꯨꯝꯕꯁꯨ ꯑꯗꯨꯝ ꯈꯣꯠꯄ ꯑꯗꯨꯝ ꯃꯤꯗꯤ ꯑꯍꯤꯡꯕ ꯆꯥꯏ ꯈꯣꯠꯂꯦꯒ ꯍꯥꯏꯗ꯭ꯔꯣ ꯑꯩ ꯑꯗꯨꯝ ꯉꯝꯃꯦꯕ ꯌꯣꯡꯆꯥꯛ ꯑꯍꯤꯡ ꯑꯗꯨꯝ ꯀꯣꯠꯂ ꯆꯥꯕ ꯑꯗꯨꯃꯥꯏꯅ ꯇꯧꯕꯁꯨ ꯉꯝꯃꯦ ꯑꯗꯒꯤ ꯑꯗꯨꯝ ꯍꯋꯥꯏ ꯑꯁꯥꯡꯕꯤ ꯀꯣꯠꯂꯁꯨ ꯆꯞꯅꯩ ꯍꯋꯥꯏ ꯑꯁꯥꯡꯒꯤ ꯈꯣꯠꯂꯁꯨꯅꯦ ꯑꯗꯨꯝ ꯑꯂꯨꯒꯨꯝꯕ ꯑꯗꯨ ꯒ ꯑꯃꯨꯛ ꯌꯥꯝ ꯕꯤꯇꯀꯣ ꯃꯣꯔꯣꯛꯁꯤꯅ ꯈꯔ ꯁꯥꯛꯇꯛ ꯇꯧꯔꯒ ꯑꯗꯨꯝ ꯑꯗꯨꯝ ꯍꯥꯏꯗꯤ ꯄꯣꯠ ꯃꯍꯤꯗꯣ ꯂꯥꯡꯇꯛ ꯇꯧꯍꯜꯂꯒ ꯍꯥꯏ ꯅꯪꯍꯟꯗꯕꯀꯣ ꯑꯗꯨꯃꯥꯏ ꯂꯨꯞꯄ ꯂꯨꯞꯄꯒ ꯀꯣꯠꯄꯒꯨꯝꯕꯗꯣ ꯍꯥꯏꯗꯤ ꯃꯥꯏ ꯃꯥꯏ ꯀꯣꯠꯇꯧꯔꯤꯕ ꯄꯣꯠꯇꯨꯒꯤ ꯃꯇꯨꯡ ꯏꯟꯅ ꯑꯗꯨꯝ ꯇꯣꯡꯉꯥꯟꯅ ꯁꯦꯝꯃꯦꯕ ꯑꯩꯗꯤ
ꯍꯣꯏ ꯑꯗꯨꯕꯨꯗꯤ ꯑꯗꯨꯃꯥꯏꯅ ꯄꯥꯝꯖꯕꯗꯣ ꯑꯩꯗꯤ ꯑꯗꯨꯝ ꯌꯥꯝ ꯅꯨꯡꯉꯥꯏꯌꯦ ꯈꯪꯗꯦ ꯑꯗꯨꯃꯥꯏꯅ ꯀꯣꯠꯄ ꯃꯤꯒ ꯆꯥꯛ ꯆꯥꯃꯤꯟꯅꯕꯁꯦ ꯕꯤꯠ ꯌꯥꯝꯅ ꯂꯩꯕꯗꯣꯀꯣ ꯌꯦꯡꯕꯗꯁꯨ ꯌꯥꯝ ꯅꯨꯡꯉꯥꯏꯕꯗꯣ ꯍꯥꯎꯗꯧꯁꯨ ꯌꯥꯝ ꯥꯃꯥꯟꯕ ꯑꯗꯒꯤ ꯈꯪꯗꯦ ꯑꯁꯪ ꯑꯃꯥꯟꯒ ꯃꯌꯥꯝ ꯌꯥꯎꯔꯒ ꯇꯧꯕꯗꯣ
ꯑ ꯌꯥꯝ ꯅꯨꯡꯉꯥꯏꯊꯣꯛꯑꯦ ꯑꯗꯨꯃꯥꯏꯅ ꯈꯪꯗꯦ ꯑꯗꯨꯃꯥꯏꯅ ꯆꯥꯕ ꯃꯤꯗꯣ ꯑꯩ ꯌꯥꯝ ꯄꯥꯝꯖꯩꯑꯦꯕꯀꯣ ꯑꯩꯈꯣꯏꯒꯤ ꯑꯩꯈꯣꯏ ꯑꯕꯣꯛ ꯍꯣꯏꯗꯣ ꯑꯗꯨꯃꯥꯏꯅ ꯆꯥꯕ ꯌꯥꯝ ꯄꯥꯝꯃꯦꯕꯀꯣ ꯃꯣꯏꯗꯤ ꯑꯥ ꯌꯦꯟꯁꯥꯡ ꯇꯦꯡꯀꯣꯠ ꯑꯃ ꯑꯣꯏꯕꯗꯨꯅꯦ ꯑꯗꯨꯃꯥꯏꯅ ꯄꯨꯈꯝ ꯃꯆꯥ ꯑꯃ ꯑꯣꯏꯗꯣꯏꯅꯦ ꯑꯁꯪꯕ ꯃꯅꯥꯖꯤꯅꯀꯣ ꯌꯥꯎꯗꯕ ꯌꯥꯗꯦ
ꯑꯗꯨ ꯍꯣꯏ ꯀꯩꯅꯣ ꯍꯋꯥꯏ ꯍꯋꯥꯏꯒꯨꯝꯕ ꯊꯣꯡꯕꯅꯤ ꯈꯪꯗꯦ ꯅꯠꯇ꯭ꯔꯒ ꯆꯝꯅ ꯊꯥꯎ ꯉꯧꯔꯒ ꯊꯣꯡꯕ ꯑꯣꯏꯔꯒꯗꯤ ꯃꯣꯏ ꯃꯣꯔꯣꯛ ꯃꯦꯠꯄꯁꯤ ꯌꯥꯎꯗꯕ ꯌꯥꯗꯦꯕ ꯍꯥꯏꯕꯗꯤ ꯆꯥꯃꯦ ꯀꯣꯠꯄꯗꯨꯗꯤ ꯀꯥꯡꯁꯣꯏꯒꯅꯤ ꯀꯣꯠꯄ ꯌꯥꯗꯕꯅꯤꯅꯀꯣ ꯑꯗꯨꯒ ꯏꯔꯣꯟꯕꯒꯨꯝꯕ ꯑꯣꯏꯔꯒꯗꯤ ꯃꯣꯔꯣꯛ ꯃꯦꯠꯄ ꯃꯦꯠꯇ꯭ꯔꯒꯁꯨ ꯑꯗꯨꯝ ꯌꯥꯔꯦ ꯏꯔꯣꯟꯕꯁꯦ ꯑꯩ ꯍꯥꯏꯁꯦ ꯏꯔꯣꯟꯕꯁꯦ ꯑꯣꯏꯅ ꯑꯗꯨꯅ ꯑꯗꯨꯝ ꯀꯣꯠꯂ ꯀꯣꯠꯂ ꯄꯡꯆꯥ ꯆꯥꯕꯗꯣꯀꯣ ꯑꯗꯨꯅ ꯌꯦꯡꯕ ꯌꯥꯝ ꯅꯨꯡꯉꯥꯏꯌꯦ ꯑꯗꯨꯝ ꯆꯤꯟꯒꯗꯣ ꯊꯟꯅ ꯍꯥꯞꯆꯜꯂꯒ ꯑꯁꯪꯕ ꯉꯥꯛꯇꯒꯅ ꯅꯝꯕ ꯒ ꯆꯥꯕꯗꯣꯀꯣ ꯌꯦꯡꯕꯗ ꯋꯥꯈꯜꯁꯨ ꯌꯥꯝ ꯅꯨꯡꯉꯥꯏꯍꯟꯕꯗꯣ ꯇꯧꯋꯦꯕꯀꯣ ꯊꯥꯏꯅꯗꯤ ꯑꯗꯒꯤ ꯑꯗꯨꯝ ꯅꯤꯡꯊꯝꯊꯥꯁꯦ ꯁꯨꯃꯥꯡꯗ ꯀꯩꯗ ꯑꯗꯨꯝ ꯄꯨꯊꯣꯛ ꯅꯔꯒ ꯅꯨꯡꯁꯥꯒ ꯌꯥꯏꯔꯒ ꯑꯗꯨꯝ ꯆꯥꯅꯩꯗꯅꯀꯣ ꯑꯗ ꯅꯤꯡꯊꯝꯊꯥ ꯃꯇꯝꯗꯅꯁꯨ ꯍꯦꯟꯅ ꯀꯣꯠ ꯁꯤ ꯅꯨꯡꯉꯥꯏꯕꯗꯧꯅ ꯇꯧꯕꯗꯣ ꯍꯥꯏꯕꯗꯤ ꯑꯅꯧ ꯑꯇꯦꯛꯁꯦ ꯀꯥ ꯍꯦꯟꯅ ꯐꯪꯕꯒꯤꯀꯣ ꯑꯗꯨꯅ ꯑꯗꯨꯝ ꯁꯨꯃꯥꯡꯗꯒꯤ ꯈꯤꯇꯪ ꯆꯈꯠꯂꯒ ꯑꯗꯨꯝ ꯊꯠꯂꯒ ꯆꯥꯝꯃꯒ ꯉꯥꯏꯍꯥꯛꯇꯨꯗ ꯌꯥꯝ ꯐ꯭ꯔꯦꯁ ꯑꯣꯏꯅꯒ ꯆꯥꯕꯗꯣꯀꯣ ꯌꯦꯡꯕ ꯌꯥꯝ ꯅꯨꯡꯉꯥꯏꯕꯗꯣ ꯑꯦ ꯑꯗꯨ ꯋꯥꯠꯂꯦ ꯍꯥꯏ ꯍꯋꯥꯏ ꯀꯤꯅꯣꯗꯣ ꯍꯋꯥꯏ ꯃꯄꯥꯟ ꯍꯥꯏꯕ꯭ꯔꯥ ꯀꯩꯅꯣ ꯑꯗꯨꯒꯗꯣ ꯈꯔ ꯍꯦꯛꯂꯛꯎ ꯀꯥꯏꯅ ꯈꯔ ꯈꯔ ꯑꯗꯨꯝ ꯍꯦꯛꯑꯒ ꯑꯗꯨ ꯇꯧꯕ ꯈꯪꯗꯦ ꯑꯗꯨꯃꯥꯏꯅ ꯇꯧꯕꯗꯨ ꯌꯥꯝ ꯅꯨꯡꯉꯥꯏꯌꯦ ꯑꯗꯨ ꯅꯣꯏ ꯉꯁꯤꯒꯤ ꯀꯩꯅꯣ ꯏꯟꯖꯥꯡꯕꯨꯗꯤ ꯊꯣꯡꯉꯔꯣꯏ ꯍꯥꯏꯔꯦ ꯑꯗꯨ ꯅꯪ ꯊꯕꯛ ꯑꯇꯣꯞꯄ ꯀꯩꯀꯩ ꯆꯠꯊꯣꯛꯀꯗꯕꯗꯤ ꯂꯩꯕ꯭ꯔꯣ ꯉꯁꯤꯁꯤꯕꯨ
ꯉꯥꯢꯈꯣꯀꯣ ꯑꯩꯁꯤꯗ ꯑꯃꯨꯛ ꯑꯩꯈꯣꯏ ꯢꯃꯥ ꯀꯣꯏꯔꯩꯕꯤ ꯊꯝꯈꯤꯒꯦꯀꯣ
ꯍꯣꯍꯣ ꯐꯔꯦ ꯐꯔꯦ